ꯍꯜꯂꯣ ꯀꯩꯅꯣꯍꯦ ꯅꯪ
ꯀꯔꯤꯒꯤꯔ ꯅꯪꯅ ꯊꯦꯡꯂꯤꯅꯦ
ꯀꯔꯤ ꯇꯧꯔ ꯂꯩꯕ꯭ꯔꯣ
ꯇꯨꯝꯃꯤꯔ ꯑꯩꯗꯣ ꯑꯃꯨꯛ ꯍꯧꯒꯠꯂꯒ ꯑꯃꯨꯛ ꯇꯨꯝꯃ
ꯑꯣ ꯑꯩꯈꯣꯏꯗꯤ ꯍꯧꯒꯠꯂꯒ ꯌꯨꯝꯗ ꯑꯗꯨꯝ ꯂꯩꯗ
ꯑ ꯆꯥꯛꯇꯨ ꯆꯥꯈ꯭ꯔꯕ꯭ꯔꯣ
ꯆꯥꯗ꯭ꯔꯤꯌꯦ ꯊꯣꯡꯕꯗꯤ ꯂꯣꯏꯔꯦ
ꯑꯣ
ꯆꯦꯅ ꯊꯣꯡꯉꯦ ꯍꯥꯏ
ꯎꯝ
ꯅꯪ ꯆꯥꯛꯇꯤ ꯊꯣꯡꯗ꯭ꯔꯤꯕ꯭ꯔꯣ
ꯊꯣꯡꯗꯔꯤꯌꯦ ꯍꯣꯏ
ꯂꯩꯁꯥꯕꯤ ꯉꯥꯛꯇ ꯂꯩ ꯃꯤ ꯅꯨꯡꯉꯥꯏꯔꯣꯏ ꯎꯝ
ꯎꯝ ꯑꯦꯟꯁꯥꯡꯗꯣ ꯌꯥꯝ ꯂꯩꯕ ꯑꯗꯣ ꯊꯣꯡꯗ꯭ꯔꯁꯨ ꯌꯥꯕ꯭ꯔꯅ ꯈꯟꯕꯅꯤꯗ ꯑꯩꯈꯣꯏꯒꯤ
ꯑꯣ ꯀꯔꯤ ꯏꯁꯥꯡꯅꯣ
ꯎꯝ ꯁꯧꯒ꯭ꯔꯤꯒꯤꯁꯨ ꯂꯩꯌꯦ ꯑꯗꯣ ꯑꯃꯗ ꯁꯦ ꯇꯦꯟ ꯐꯤꯁ ꯀꯤꯗꯣ
ꯎꯝ
ꯏꯃꯥꯟꯅꯕꯤ ꯑꯃꯗꯨꯅ ꯆꯥꯎꯕꯗ ꯄꯨꯔꯛꯄꯥ ꯑꯗꯨꯒꯤ
ꯑꯣ ꯉꯔꯥꯡꯗꯨ ꯑꯩꯈꯣꯏ ꯀꯔꯤ ꯁꯥꯡ ꯊꯣꯡꯕ꯭ꯔꯥ ꯍꯥꯡꯕꯤꯗ꯭ꯔꯦ ꯑꯩ ꯆꯥꯛ ꯊꯣꯡꯕ ꯂꯣꯏꯔꯦ ꯍꯥꯏꯕ ꯉꯥꯛꯇ ꯇꯥꯏ ꯀꯤꯠꯆꯦꯟꯁꯨ ꯆꯪꯗ꯭ꯔꯤ ꯑꯩꯅ
ꯑ
ꯃꯄꯥꯟꯗ ꯉꯁꯤ ꯏꯁꯤꯡ ꯂꯥꯛꯄ
ꯑ
ꯑꯗꯨꯒꯤ ꯏꯁꯤꯡꯗꯣ ꯌꯦꯡꯔꯒ ꯃꯄꯥꯟꯗ ꯂꯩꯕ
ꯑꯩꯈꯣꯏꯗꯤ ꯅꯨꯡꯗꯥꯡ ꯅꯨꯡꯗꯥꯡ ꯉꯥꯛꯇ ꯏꯁꯤꯡ ꯂꯥꯛꯑꯦ
ꯑꯗꯨ ꯀꯔꯤꯒꯤꯔꯥꯀꯣ
ꯈꯪꯗꯦ ꯊꯦꯡ ꯊꯦꯡꯉꯥ ꯂꯥꯛꯋꯦ ꯃꯔꯛꯇꯗꯤ ꯉꯔꯥꯡꯒꯤꯁꯨ ꯏꯂꯚꯦꯟ ꯇꯨꯋꯥꯥꯏꯗ ꯂꯥꯎꯋꯦ
ꯑꯣ ꯑꯗꯨ ꯂꯧꯗꯤ ꯂꯧꯕ꯭ꯔꯥ
ꯌꯥꯎꯋꯦ ꯍꯣꯏ ꯑꯁ ꯃꯔꯥꯛ ꯄꯨꯡ ꯑꯃ ꯑꯅꯤ ꯑꯗꯨꯋꯥꯏꯗꯁꯨ ꯑꯗꯨꯝ ꯂꯧꯕꯅꯤꯗ
ꯑꯣ ꯑꯩꯈꯣꯏꯗꯨ ꯑꯩꯠ ꯇꯨ ꯅꯥꯏꯟꯗ ꯂꯥꯛꯑꯦ ꯍꯥꯏꯌꯦ ꯏꯁꯤꯡꯗꯣ
ꯑꯣ
ꯑꯗꯨ ꯉꯁꯤꯁꯨ ꯂꯥꯛꯑꯦ ꯍꯧꯖꯤꯛꯀꯥꯟ ꯏꯁꯤꯡ ꯌꯥꯝ ꯐꯔꯦ ꯅꯣꯡꯁꯨ ꯆꯨꯔꯤꯕ ꯅꯍꯥꯟ ꯑꯩꯅ ꯐꯥꯔꯁ ꯁꯤꯗ ꯂꯥꯛꯄ ꯀꯥꯟꯗꯀꯣ
ꯑꯗꯨꯀꯥꯟꯗꯗꯤ ꯏꯁꯤꯡꯁꯨ ꯂꯥꯛꯇꯦ ꯏꯁꯤꯡ ꯂꯧꯕꯅꯤ
ꯎꯝ
ꯏꯁꯤꯡ ꯑꯗꯨ ꯊ꯭ꯔꯤ ꯍꯟꯗ꯭ꯔꯦꯠꯀꯤꯀꯣ
ꯑꯣ
ꯋꯥꯟ ꯊꯥꯎꯖꯟ ꯂꯤꯇꯔꯗ ꯑꯗꯨꯝ ꯂꯧꯕꯥꯅꯤ ꯑꯩꯈꯣꯏ ꯑꯗꯨ ꯑꯗꯨꯒꯤ ꯑꯩꯅ ꯑꯁ ꯑꯁꯤꯗꯤ ꯏꯁꯤꯡꯗꯗꯤ ꯏꯁꯤꯡꯗ ꯄꯩꯁꯥ ꯑꯩꯈꯣꯏ ꯌꯥꯝ ꯆꯪꯉꯅꯤ ꯃꯤ ꯌꯥꯝꯕꯥꯒꯤꯅ ꯈꯥꯟꯕꯅꯦꯕ ꯑꯗꯨ ꯑꯩꯅ ꯂꯥꯛꯄ ꯃꯇꯝꯗ ꯑꯃ ꯂꯧꯔꯒ ꯍꯧꯖꯤꯛꯇꯤ ꯂꯧꯗ꯭ꯔꯤ
ꯑꯣ ꯂꯥꯏꯟ ꯂꯥꯛꯄ ꯏꯁꯤꯡꯗꯣ ꯁꯦꯡꯗꯤ ꯁꯦꯡꯕ꯭ꯔꯥ ꯅꯣꯏꯒꯤꯗꯤ
ꯌꯥꯝ ꯁꯦꯡꯕꯗꯤ ꯅꯠꯇꯦꯗ ꯃꯔꯛ ꯃꯔꯛꯇ ꯑꯁꯦꯡꯕꯁꯨ ꯂꯩ ꯑꯣ
ꯃꯣ ꯃ ꯇꯝꯅ ꯌꯥꯝꯃꯤꯒꯁ ꯌꯦꯃꯤꯂꯣ ꯌꯥꯝ ꯂꯥꯛꯇꯥꯔꯅꯦ ꯑꯗꯨ ꯑꯣꯏꯔꯁꯨ ꯑꯗꯨꯝ ꯂꯩꯗꯕꯅꯤꯅ ꯐ꯭ꯔꯤꯗ ꯄꯤꯕꯅꯤꯅ ꯌꯥꯝ ꯄꯥꯏꯗ
ꯍꯣꯏ ꯌꯥꯝ ꯐ ꯑꯁ ꯏꯁꯤꯡ ꯂꯥꯛꯄꯅꯦ ꯕꯦꯁꯇꯨ
ꯑꯣ ꯏꯁꯤꯡ ꯂꯩꯕꯗꯨꯗꯤ ꯌꯥꯝ ꯁꯦꯡꯗꯤ ꯁꯦꯡꯕꯅꯤ ꯑꯗꯨ ꯁꯕ
ꯎꯝ ꯑꯗꯨ ꯑꯣꯏꯁꯨ ꯂꯩꯅꯤꯡꯗꯦꯔꯥ ꯏꯁꯤꯡ ꯀꯅꯥꯅ ꯑꯗꯨꯒꯨꯝꯕ ꯄꯤꯔꯒ ꯂꯩꯅꯤꯅꯤ
ꯑꯗꯨꯅꯦ
ꯏꯁꯤꯡ ꯑꯩ ꯁꯨꯡꯂꯩ ꯂꯩꯅꯤꯡꯗꯕꯅꯤ ꯑꯇꯣꯞꯄꯗꯤ ꯂꯩꯕ ꯌꯥꯏ ꯑꯗꯨ ꯑꯣꯏꯔꯁꯨ ꯁꯨ ꯏꯁꯤꯡꯒꯤꯗꯃꯛꯇꯤ ꯀꯣ
ꯅꯣꯏꯗꯤ ꯃꯤ ꯌꯥꯝꯕꯅꯤꯅ
ꯎꯝ ꯅꯣꯡꯃ ꯑꯅꯤ ꯑꯅꯤ ꯅꯠꯇ꯭ꯔꯒ ꯑꯍꯨꯝ ꯉꯥꯛꯇꯅꯦ ꯅꯨꯃꯤꯠ ꯑꯁ ꯑꯍꯨꯝ ꯑꯍꯨꯝꯁꯨ ꯆꯠꯂꯣꯏ ꯎꯝ ꯑꯗꯨꯒꯤ ꯑꯩꯗꯤ ꯇꯥꯜꯂꯦꯕ
ꯑꯝ
ꯉꯁꯤꯗꯤ ꯀꯔꯤ ꯇꯧꯅꯤ
ꯆꯠꯀꯅꯤ ꯑꯩ ꯉꯥꯏꯍꯥꯛ ꯍꯥꯏꯔꯒ
ꯅꯪꯒꯤ ꯃꯨꯛꯀꯥ ꯂꯛꯈ꯭ꯔꯕ꯭ꯔꯥ ꯃꯇꯝ
ꯎꯝ ꯇꯝꯕꯗꯣ ꯃꯥꯅꯕꯤ ꯃꯥꯗꯤ ꯂꯣ ꯈ꯭ꯔꯦꯕ ꯑꯗꯨ ꯑꯩ ꯏꯊꯥꯟꯇ ꯉꯥꯏꯕꯗ ꯇꯕ ꯑꯗꯨꯒꯤꯅꯤ
ꯑꯣ ꯑꯗꯨ ꯑꯃꯨꯛꯀ ꯆꯠꯀꯦꯔꯣ ꯅꯪꯒꯤ ꯗꯦꯟꯇꯜꯗꯨꯣ ꯂꯣꯏꯗ꯭ꯔꯤꯕ꯭ꯔꯣ
ꯂꯣꯏꯗ꯭ꯔꯤ ꯍꯣ ꯑꯁ ꯑꯩꯒꯤ ꯃꯈꯥꯒꯤꯗꯨꯗꯤ ꯅ ꯆꯥꯡꯈ꯭ꯔꯕ ꯑꯗꯨꯒꯤ ꯑꯩ ꯇꯥꯟꯕ ꯂꯥꯎꯗꯤ ꯂꯥꯎꯊꯣꯛ ꯅꯤꯡꯉꯦ ꯑꯗꯨ ꯑꯣꯏꯔꯁꯨ ꯑꯁ ꯌꯥꯗꯕꯒꯤ
ꯎꯝ ꯍꯁ ꯅꯪꯒꯤ ꯗꯦꯟꯇꯦꯟꯗꯣ ꯑꯗꯨ ꯐꯗꯤ ꯐꯕ꯭ꯔꯥ ꯀꯣ
ꯃꯊ ꯀꯦꯕꯤꯌꯣ ꯍꯣꯏ ꯑꯗꯨꯝ ꯏꯝꯄ꯭ꯔꯨꯚꯃꯦꯟꯗꯤ ꯂꯥꯛꯑꯦ ꯑꯗꯨ ꯑꯣꯏꯔꯁꯨ ꯃꯈꯥꯒꯤꯗꯤ ꯂꯣꯏꯔꯦ ꯌꯥꯗ꯭ꯔꯦ
ꯎꯝ
ꯑꯗꯨꯗ ꯁꯦꯝꯈ꯭ꯔꯗꯤ ꯐꯒꯗꯕ ꯍꯥꯏ
ꯑꯣ ꯍꯣꯏ ꯃꯇꯝꯁꯨ ꯌꯥꯝ ꯇꯥꯡꯕ ꯃꯂꯦꯀꯣ ꯅꯪꯒꯤꯁꯦ
ꯑꯗꯨꯗ ꯑ ꯃꯒꯤ ꯇꯦꯟꯖꯥꯎꯗꯣ ꯈꯔ ꯍꯣꯡꯗꯤ ꯍꯣꯡꯅꯤꯅ ꯃꯤꯁꯤ ꯌꯥꯝ ꯂꯩꯕꯅꯦ ꯑꯗꯣ ꯑꯩꯈꯣꯏꯒꯤ ꯗꯣꯛꯇꯔ ꯅꯨꯄꯥꯗꯣ ꯃꯔꯛ ꯃꯔꯛꯇꯤ ꯑꯅꯨꯕꯥ ꯍꯅꯨꯕꯤꯒꯨꯝꯕ ꯂꯥꯛꯑꯗꯤ ꯌꯥ ꯁꯥꯠꯄꯒꯨꯝꯕꯗꯣ ꯃꯅꯥꯛ ꯃꯅꯥꯛꯇꯤ ꯄꯩꯁꯥꯒꯨꯝꯕ ꯂꯥꯎꯗꯕꯅꯦ ꯑꯗꯨ ꯅꯨꯄꯥꯗꯣ
ꯑꯣ
ꯌꯥꯔꯦ ꯌꯥꯔꯦ ꯄꯤꯅꯨ ꯄꯤꯅꯨ ꯑꯗꯨꯃꯥꯏꯅ ꯑꯗꯨꯒꯨꯝꯕ ꯑꯗꯨꯝ ꯑꯩꯈꯣꯏꯗ ꯑꯃꯂꯛ ꯃꯅꯥꯛꯇ ꯑꯗꯨꯝ ꯎꯑꯦꯕ
ꯎꯝ
ꯃꯤꯗꯤ ꯐꯥꯗꯤ ꯐꯥꯕ ꯃꯥꯥꯟꯂꯩ ꯑꯗꯨ ꯅꯨꯄꯥꯗꯣ ꯑꯗꯨꯒꯤ ꯃꯤꯗꯤ ꯑꯗꯨꯝ ꯌꯥꯝꯃꯅꯦ
ꯑꯣ
ꯈꯔꯁꯨ ꯍꯣꯡꯁꯨ ꯍꯣꯡꯉꯦ ꯃꯣꯏꯗ
ꯎꯝ ꯑꯁ ꯑꯗꯨ ꯑꯣꯏꯔꯁꯨ ꯅꯦꯛꯁ ꯇꯥꯏꯝꯗꯤ ꯐꯖꯕꯗ ꯗꯦꯜꯇꯦꯜ ꯆꯠꯀꯗꯕꯅꯤ
ꯑꯗꯨꯅꯦ ꯍꯣꯏ
ꯈꯔ ꯇꯥꯡꯂꯁꯨ
ꯑꯗꯨꯃꯥꯏꯟ ꯈꯟꯕꯅꯦ ꯍꯣꯏ ꯏꯃꯥꯟꯅꯕꯤꯗꯣ ꯃꯥꯒꯤꯗꯣ ꯈꯔ ꯇꯥꯡꯕꯅꯤꯅ ꯂꯣꯏꯁꯤꯟꯈ꯭ꯔꯦꯕ
ꯎꯝ
ꯑꯁꯤ ꯑꯩꯈꯣꯏ ꯂꯩꯀꯥꯏꯗ ꯂꯩꯃꯤꯟꯅꯕ ꯏꯃꯥꯅꯕꯤꯗ
ꯍꯣꯏ ꯄꯣꯠꯁꯦ ꯄꯣꯠ ꯐꯤꯔꯣꯟꯜꯒꯨꯝꯕ ꯅꯠꯇ꯭ꯔꯒ ꯄꯣꯠꯆ ꯆꯩꯒꯨꯝꯕꯗꯤꯀꯣ ꯍ ꯍꯕꯁꯨ ꯂꯥꯎꯔꯣꯁꯨꯨ ꯀꯔꯤꯁꯨꯨ ꯀꯥꯏꯗꯦ
ꯑꯣ
ꯏꯁꯥꯗ ꯁꯦꯝꯕ ꯀꯥꯟꯗꯗꯤ ꯈꯔ ꯆꯦꯛꯁꯤꯟꯒꯗꯕ ꯌꯥ ꯁꯤꯁꯨ ꯌꯥꯝ ꯏꯝꯄꯣꯔꯇꯦꯟ ꯑꯣꯏꯕꯅꯤꯕꯣ
ꯑꯁꯤꯁꯨ ꯑꯗꯨ ꯑꯇꯣꯞꯄꯗ ꯁꯦꯝꯃꯗꯤ ꯐꯒꯗꯕꯅ ꯑꯗꯨꯝ ꯈꯟꯕꯅꯦ
ꯎꯝ ꯅꯍꯥꯟ ꯅꯪꯕꯨ ꯑꯩꯈꯣꯏꯅ ꯀꯣꯜ ꯇꯧꯕꯗꯣ ꯑꯗꯨ ꯅꯨꯄꯥꯅ ꯑꯗꯨꯝ ꯍꯥꯏꯌꯦꯕꯀꯣ ꯍꯣꯡꯉꯦ ꯍꯥꯏꯔꯁꯨ ꯄꯪ ꯄꯪ ꯆꯠꯄ ꯌꯥꯗꯦ ꯍꯥꯏꯅ
ꯑꯥ
ꯃꯣꯏꯁꯦ ꯈꯪꯗꯤ ꯈꯪꯕꯖꯥꯠꯅꯤꯀꯣ
ꯑ ꯍ
ꯅꯪꯒꯤꯁꯦ ꯃꯇꯝ ꯀꯨꯏꯅ ꯆꯪꯈ꯭ꯔꯦ
ꯑꯣ ꯃꯤ ꯈꯔꯥꯗꯤ ꯑꯗꯨꯝ ꯆꯍꯤꯒꯤ ꯑꯅꯤ ꯑꯍꯨꯝꯁꯨ ꯍꯥꯞꯄ ꯌꯥꯎꯋꯦꯗꯤ ꯍꯥꯏꯌꯦ ꯑꯗꯨ ꯑꯣꯏꯔꯁꯨ ꯑꯩꯒꯤꯗꯣ ꯆꯍꯤ ꯑꯃ ꯊꯥ ꯅꯠꯇ꯭ꯔꯦ ꯆꯍꯤ ꯑꯃ ꯍꯦꯜꯂꯦ ꯑꯅꯤ ꯁꯨꯒꯗꯧꯔꯦ ꯑꯗꯨ ꯑꯣꯏꯔꯁꯨ ꯏꯝꯄ꯭ꯔꯨꯚꯃꯦꯟꯗꯨ ꯄꯥꯛ ꯂꯩꯥꯏꯗꯕ ꯍꯦꯟꯅ ꯍꯦꯟꯅ ꯊꯤꯕ ꯇꯥꯎꯈ꯭ꯔꯦꯗ ꯃꯈꯥꯒꯤꯗꯨꯗꯤ ꯑꯩꯒꯤ ꯆꯤꯟꯁꯦ ꯍꯣꯏꯕꯒꯨꯝ ꯇꯕ ꯑꯩ ꯑꯗꯨꯝ ꯍꯥꯏꯕꯅꯦꯗ ꯆꯥꯔꯁꯨ ꯆꯦꯛꯑꯞ ꯆꯠꯂꯗꯤ ꯃꯈꯥꯒꯤꯗꯤ ꯌꯥꯗꯦꯅ ꯑꯩꯒꯤꯗꯣ ꯌꯥꯗꯕꯗꯣ ꯑꯩꯁꯨ ꯈꯪꯉꯦꯗ ꯑꯦꯔ ꯇꯧꯕ ꯃꯇꯝꯗ ꯗꯣꯛꯇꯔ ꯑꯅꯤꯅꯦꯕ ꯂꯥꯏꯕ ꯑꯗꯣ ꯅꯨꯄꯤꯗꯣ ꯈꯔ ꯄꯪꯕ ꯃꯥꯜꯂꯦ ꯃꯥ ꯃꯥꯗꯒꯤꯗꯤ ꯍꯥꯏꯔꯗꯤ ꯑꯣ ꯑꯗꯨ ꯔꯕꯔꯒꯨꯝꯕ ꯆꯦꯟꯁ ꯇꯧꯕꯗꯤ ꯑꯗꯨ ꯅꯨꯄꯤꯗꯨꯅ ꯑꯗꯨꯝ ꯇꯧꯋꯦꯕ ꯑꯗꯣ ꯃꯥꯅ ꯈꯔ ꯂꯨꯕꯗꯣ ꯇꯧꯕ ꯅꯨꯄꯥꯗꯨꯅ ꯑꯗꯣ ꯅꯨꯄꯤ ꯑꯩ ꯌꯥ ꯁꯥꯠꯄ ꯃꯇꯝꯗ ꯑꯗꯨ ꯅꯨꯄꯤꯅ ꯑꯗꯨꯝ ꯌꯦꯡꯉꯦꯕ ꯑꯩꯉꯣꯟꯗ ꯑꯗꯨ ꯑꯗꯨ ꯃꯇꯝꯗꯨꯅ ꯐꯖꯅ ꯌꯦꯡꯒꯗꯕꯅꯦꯕ ꯑꯩ ꯅꯤꯡꯁꯤꯡꯉꯦ ꯑꯃꯨꯛ ꯑꯗꯨ ꯅꯨꯄꯤꯗꯣ ꯐꯖꯅ ꯈꯪꯗꯕꯒꯤ ꯑꯣꯏꯔꯝꯅꯤꯕ
ꯑꯣ ꯑꯣ
ꯑ ꯍꯧꯖꯤꯛ ꯑꯗꯨ ꯅꯨꯄꯤꯗꯨꯣ ꯇꯣꯛꯈ꯭ꯔꯦ ꯑꯉꯥꯡ
ꯑꯣ ꯑꯣ
ꯐꯖꯅ ꯅꯨꯄꯥꯗꯨꯅ ꯌꯦꯡꯉꯝꯗꯤ ꯐꯥꯒꯗꯕ ꯑꯩꯁꯦ
ꯎꯝ
ꯐꯖꯅ ꯌꯦꯡꯂꯤꯉꯕ ꯃꯇꯝꯗ ꯈꯔ ꯄꯥꯡꯕꯅ ꯌꯦꯡꯕꯅꯤꯅ ꯈꯪꯗ꯭ꯔꯦ ꯑꯩꯁꯨ ꯗꯤꯁꯌꯥꯔꯅ ꯅꯤꯡꯁꯤꯡꯕꯅꯦ ꯑꯗꯣ
ꯑꯣ ꯎꯝ ꯍꯝ
ꯄꯨꯔ ꯄꯥꯡꯕꯅꯦꯕ ꯑꯗꯨ ꯅꯨꯄꯤꯗꯣ ꯑꯁ ꯇꯜꯂꯦ ꯆꯦꯀꯛ꯫ ꯆꯠꯄ ꯈꯨꯗꯤꯡ ꯑꯗꯨꯝ ꯍꯥꯏꯕꯅꯤꯅ ꯑꯩꯁꯨ ꯃꯈꯥꯒꯤ ꯌꯥꯔꯦꯅ
ꯑꯣ ꯉꯁꯤꯁꯨ ꯐꯖꯅ ꯍꯥꯏꯕꯤꯌꯨ ꯌꯥꯔꯗꯤ ꯑꯗꯨꯃꯥꯏꯗꯨꯝ ꯇꯧꯁꯦ ꯑꯗꯨ ꯅꯨꯄꯤꯗꯤ ꯇ꯭ꯔꯦꯅꯤꯒꯨꯝꯕ ꯃꯥꯜꯂꯤꯅꯦ ꯑꯗꯨꯗꯤꯀꯣ
ꯈꯪꯗꯦ ꯃꯥ ꯏꯃꯥꯟꯅꯕꯤ ꯏꯃꯥꯟꯅꯕꯤ ꯑꯩꯈꯣꯏꯒꯤꯗꯤ ꯑꯗꯨꯝ ꯌꯥꯏꯌꯦ ꯐꯖꯥ ꯊꯣꯛꯑꯦ ꯑꯩꯒꯤꯗꯤ ꯑꯩꯅ ꯀꯔꯤ ꯇꯧꯕꯤꯒꯦꯔ ꯈꯪꯗꯦ ꯑꯩꯁꯨ
ꯑꯣ ꯑꯧ ꯑꯩꯁꯨ ꯑꯁꯤ ꯁꯦꯟ ꯇꯔꯒꯤꯗꯣ ꯑꯁ ꯑꯩꯁꯨ ꯑꯁ ꯁꯦꯝꯊꯣꯛꯅꯤꯡꯕꯅ ꯐꯖꯗ꯭ꯔꯦꯅꯦ ꯑꯩꯒꯤꯁꯨ ꯎꯅꯤꯡꯗ꯭ꯔꯦ ꯑꯩꯅ ꯈ꯭ꯋꯥꯏꯗꯒꯤ ꯑꯁꯤ ꯄꯥꯝꯗꯕꯅꯦꯕ ꯑꯗꯨ ꯀꯣꯟꯅ ꯊꯣꯛꯄ ꯅꯍꯥꯟꯗꯤ ꯑꯁꯤ ꯒꯦꯞ ꯑꯃꯠꯇꯁꯨ ꯂꯩꯇꯦꯕꯀꯣ ꯑꯗꯨ ꯃꯤꯕꯨ ꯌꯦꯡꯕ ꯀꯥꯟꯗ ꯑꯁꯤꯒꯨꯝꯕ ꯊꯣꯛꯄ ꯃꯤꯁꯤꯡꯕꯨ ꯑꯩꯁꯦ ꯑꯁ ꯑꯁꯤ ꯇꯜꯂꯦ ꯍꯥꯏꯅ ꯈꯟꯕ ꯑꯩꯉꯣꯟꯗꯁꯨ ꯊꯣꯛ ꯑꯦ ꯌꯥꯝ ꯌꯦꯡꯅꯤꯡꯗꯦ ꯑꯩ
ꯏꯃꯥꯟꯅꯕꯤ ꯑꯃꯁꯁꯨ ꯑꯗꯨꯃꯥꯏꯅ ꯇꯥꯎꯕꯤꯌꯦ ꯁꯦꯝꯅꯤꯡꯉꯦ ꯁꯦꯝꯅꯤꯡꯉꯦ ꯍꯥꯏꯅꯦ ꯃꯥꯁꯨ
ꯑꯣ ꯎꯝ
ꯑꯩꯒꯤ ꯃꯥꯡꯗꯗꯤ ꯖꯤꯕꯨ ꯎꯑꯦ ꯌꯥꯝ ꯆꯥꯎꯔꯒ ꯂꯥꯛꯑꯦ
ꯑꯧ ꯆꯥꯎꯗꯤ ꯆꯥꯎꯈ꯭ꯔꯕꯅꯤꯀꯣ ꯑꯩꯈꯣꯏꯒꯤ ꯅꯨꯄꯥꯁꯦ ꯌꯥꯝ ꯆꯥꯎꯈ꯭ꯔꯕꯅꯦ
ꯌꯥꯝ ꯆꯥꯎꯔꯒ ꯂꯩꯑꯦ ꯑꯗꯨ ꯑꯣꯏꯔꯁꯨ ꯏꯍꯦꯟ ꯃꯥꯜꯂꯣꯏꯗ ꯑꯩꯒꯤ ꯃꯥꯡꯒꯤꯗꯨꯗꯤ
ꯑꯍꯦ ꯍꯦ ꯍꯦ
ꯑ ꯏꯁꯤ ꯏꯉꯅ ꯅꯨꯄꯥ ꯌꯥꯝ ꯆꯥꯎꯔꯒ ꯂꯩꯔꯝꯃꯦ
ꯑ
ꯃꯥꯒꯤ ꯃꯅꯥꯎꯅ ꯋꯥꯔꯤ ꯁꯥꯕꯉꯤꯔ ꯈꯪꯗꯦ ꯑꯩ ꯃꯥꯡꯗ ꯎꯕꯗ
ꯑꯥ ꯃꯥꯒꯤ ꯃꯃꯥꯕꯨ ꯋꯥꯔꯤ ꯁꯥꯕ꯭ꯔꯥ ꯅꯪ ꯉꯔꯥꯡ
ꯍꯣꯏ ꯁꯥꯏꯌꯦ
ꯑꯣ ꯅꯨꯡꯗꯥꯡꯗꯔꯥ
ꯅꯨꯡꯗꯥꯡꯗꯅꯦ ꯍꫭꯏ ꯃꯣꯏ ꯂꫭꯏ ꯇꯨꯝꯒꯕ ꯃꯥꯜꯂꯦ ꯇꯔꯥ ꯍꯦꯜꯂꯦꯕ ꯀ ꯋꯥꯔꯤ ꯁꯥꯥꯕꯗꫭ
ꯑꯣ ꯑꯣ ꯑꯗꯨꯗꯤ ꯑꯩ ꯇꯧꯕ ꯂꯣꯏꯔꯒ ꯅꯕꯥꯟꯅꯤ ꯇꯧ ꯃꯥꯜꯂꯦ
ꯑꫭ ꯑꫭ ꯑꯗꯨꯃꯥꯏ ꯇꯧꯕꯁꯤꯗ ꯇꯔꯥ ꯍꯦꯂꯦꯗ
ꯑꯣ ꯑꯩꯈꯣꯏ ꯇꯧꯕꯁꯦ ꯅꯥꯏꯟꯒꯨꯝꯕꯗ ꯑꯣꯏꯔꯝꯒꯅꯤ
ꯑꯣ ꯍꯌꯦꯡꯗꯤ ꯑꯩ ꯗꯗꯥ ꯑꯩꯈꯣꯏ ꯋꯥꯔꯤ ꯁꯥꯕꯗꯣ
ꯎꯝ ꯃꯥꯁꯨ ꯀꯟꯅ ꯇꯧꯕ ꯃꯥꯂꯦ ꯍꯧꯖꯤꯛ ꯀꯥꯟ
ꯌꯥꯝ ꯂꯥꯏꯕ ꯃꯥꯜꯂꯦ ꯃꯉꯣꯟꯗꯁꯨ
ꯑꫭ ꯃꯥꯒꯤ ꯃꯆꯦꯗꯨꯁꯨ ꯄꯥꯎ ꯐꯥꯎꯅꯩꯑꯦ ꯉꯔꯥꯡꯗꯣ ꯅꯨꯡꯊꯤꯟꯗ ꯑꯩꯅ ꯒ꯭ꯔꯨꯞꯇ ꯍꯦꯛ ꯊꯝꯔꯒ ꯃꯥ ꯗꯥꯏꯔꯦꯛ ꯀꯣꯜ ꯇꯧꯔꯛꯄꯀꯣ
ꯑꯣꯥ
ꯑꯗꯨꯗꯨꯒꯤ ꯃꯥꯕꯨꯋꯥꯔꯤ ꯁꯥꯏ
ꯑꯣ
ꯑꯁ ꯌꯥꯝ ꯅꯣꯛꯅꯤꯡꯕ ꯂꯩꯕꯅꯤꯍꯦ ꯉꯔꯥꯡꯗꯣ ꯑꯩꯒꯤ ꯏꯅꯥꯎ ꯑꯩꯒꯤ ꯏꯅꯥꯎꯅꯨꯄꯥ ꯑꯃꯗꯣ ꯑꯩꯒꯤ ꯏꯆꯦꯒꯤ ꯃꯆꯥꯅꯨꯄꯥꯗꯣ ꯑꯗꯨ ꯗꫭꯛ ꯇꯔ ꯇꯝꯕ ꯅꯨꯄꯥ ꯂꯩꯕꯗꯣ ꯃꯥꯒꯤꯁꯦ ꯂꯣꯏꯈ꯭ꯔ ꯃꯥꯜꯂꯦ ꯑꯃ ꯉꯥꯛꯇ ꯂꯩ ꯃꯉꯥ ꯉꯥꯛꯇ ꯂꯩꯕ ꯃꯥꯜꯂꯦ ꯑꯗꯨ ꯑꯩꯉꯣꯟꯗ ꯑꯁ ꯅꯣꯏ ꯃꯧ ꯃꯥꯥꯎ ꯑꯩ ꯀꯣ ꯇꯧꯔꯣꯏꯀꯣ ꯍꯧꯖꯤꯛꯇꯤ ꯅꯨꯄꯤ ꯊꯤꯕ ꯆꯠꯈ꯭ꯔꯒꯦ ꯍꯥꯏꯔꯒ ꯆꯠꯈ꯭ꯔꯕꯅꯦꯕ ꯃꯥꯁꯦ ꯑꯗꯨꯒ ꯖꯤꯖꯤꯒꯤ ꯃꯃꯥꯒꯤ ꯑ ꯃꯆꯦꯗꯣ
ꯑꯣ
ꯑꯩꯅ ꯋꯥꯔꯤ ꯁꯥꯕ ꯅꯨꯄꯤꯕꯨ ꯊꯦꯡꯅꯕ ꯃꯥꯜꯂꯦ
ꯑꯣ
ꯅꯨꯄꯤ ꯊꯤꯒꯦ ꯍꯥꯏꯔꯒꯥ ꯁꯤꯒꯨꯝꯕꯥ ꯃꯧ ꯗꯨꯁꯨ ꯁꯤꯛꯁ ꯃꯟꯁ ꯄ꯭ꯔꯦꯛꯅꯦꯟꯅꯤ ꯍꯥꯏꯌꯦ ꯍꯥꯏꯔꯒ ꯑꯩꯉꯣꯟꯗ ꯑꯃꯨꯛ ꯀꯥ ꯍꯜꯂꯛꯄ ꯑꯩꯅ ꯆꫭ ꯅꯪꯒꯤꯐꯥꯏ ꯅꯪꯒꯤ ꯃꯪꯉꯥ ꯀꯣ ꯃꯪꯉꯥ ꯂꯩꯕꯗꯣ ꯂꯣꯏꯈ꯭ꯔꯕ ꯍꯥꯏꯔꯕ ꯃꯝꯃꯥꯗꫭ ꯅꫭꯛ ꯇꯧꯔꯒ ꯂꯩꯕꯅꯦ ꯉꯔꯥꯡꯗꫭ
ꯏ ꯃꯃꯥꯡꯒꯤ ꯃꯆꯦꯗꯨꯁꯨ ꯑꯃꯨꯛ
ꯍꯣꯏ ꯑꯗꯨ ꯃꯥ ꯍꯣꯏ ꯃꯥꯅ ꯅꯨꯄꯤ ꯊꯤꯒꯦ ꯆꯠ ꯈ꯭ꯔꯕ ꯑꯗꯨ ꯅꯨꯄꯤꯕꯨ ꯊꯤꯈꯔꯕ
ꯇꯗ